ꯎꯝ ꯇꯥꯔꯦ ꯇꯥꯔꯦ ꯇꯥꯔꯦ ꯊꯕꯛ ꯆꯠꯂꯕꯣ
ꯊꯕꯛ ꯆꯠꯅꯤꯡꯉꯥꯏ ꯊꯣꯛꯄꯅꯤꯗ ꯌꯥꯝ ꯇꯜꯂ ꯑ ꯁ꯭ꯋꯥꯏꯗꯩ ꯆꯨꯒꯦ ꯇꯧꯔꯝꯕꯅꯦ ꯑꯗꯨꯣ ꯍꯧꯖꯤꯛꯇꯤ ꯆꯨꯗꯦ ꯅꯣꯡꯗꯤ ꯃꯪꯕ ꯆꯨꯝꯃꯤꯅꯦ ꯁꯟꯗꯦ ꯑꯣꯏꯔꯗꯤ ꯅꯣꯡ ꯆꯨꯒꯅꯤꯪ
ꯑꯗꯨꯅꯦ ꯑꯩꯅ ꯍꯥꯏꯔꯤꯗꯣ ꯆꯨꯝꯕꯅꯦꯕ
ꯑ
ꯅꯨꯃꯤꯠ ꯑꯇꯣꯞꯄꯗ ꯆꯨꯒꯦꯗꯤ ꯍꯥꯏꯗꯦꯕꯀꯣ
ꯑꯗꯨꯅꯦ ꯑꯥ ꯇꯜꯂꯦ ꯌꯥꯝꯅ ꯅꯣꯏꯗꯤ ꯑꯗꯨꯁꯨ ꯅꯣꯡꯇ꯭ꯔꯨꯕ꯭ꯔꯣ
ꯆꯨꯋꯦ ꯐꯖꯅ ꯆꯨꯑꯦ ꯉꯥꯏꯍꯥꯛꯇꯪꯅꯦꯗ ꯃꯤꯅꯤꯠ ꯑꯃ ꯑꯅꯤ ꯑꯣꯏꯔꯝꯒꯅꯦ ꯎꯝ ꯏꯪꯉꯦ ꯂꯩꯈꯣꯝ ꯉꯥꯛꯇ ꯃꯄꯥꯟ ꯊꯣꯛ ꯇꯞꯄ ꯌꯥꯗ꯭ꯔꯦ
ꯑ ꯑꯗꯨꯅꯦ ꯑꯩꯈꯣꯏ ꯈꯨꯟꯒꯤ ꯂꯝꯕꯤꯗꯤ ꯁꯨꯃꯥꯏꯅ ꯇꯧꯕꯅꯤꯅꯦ
ꯎꯝ
ꯑꯣꯁ ꯌꯥ꯭ꯔꯦ ꯍꯦꯦ
ꯀꯩ ꯏꯟꯁꯥꯡ ꯆꯥꯒꯦ ꯆꯥꯛ ꯆꯥꯔꯕꯣ
ꯁꯤꯗꯤ ꯆꯥꯔꯛꯑꯦ ꯌꯨꯝꯗꯒꯤ ꯈꯔ ꯊꯦꯡꯅ ꯆꯠꯄꯅꯦ ꯀ ꯀꯩꯅꯣꯗꯣ ꯈꯥꯃꯦꯟ ꯎꯝ ꯈꯃꯅꯦꯦ ꯑꯗꯨꯒ ꯈꯥꯃꯦꯟ ꯑꯁꯥꯡꯕ ꯑꯆꯧꯕꯗꯨꯣ ꯈꯪꯕ꯭ꯔꯥ
ꯑꯪ ꯈꯪꯉꯦ
ꯑꯗꯨꯒ ꯑꯂꯨꯒ ꯀꯥꯡꯁꯣꯏ ꯊꯣꯡꯕꯤꯌꯦ
ꯎꯝ ꯉꯥ ꯑꯌꯥꯏꯕꯗꯤ ꯍꯥꯞꯇ꯭ꯔꯣ
ꯑ ꯌꯥꯏꯕ ꯃꯆꯥ ꯃꯆꯥꯗꯣ
ꯑꯗꯨ ꯑꯗꯨ ꯊꯝꯕꯗꯤ ꯍꯥꯎꯔꯕꯅꯤꯗ ꯉꯥꯔꯤꯒꯨꯝꯕ ꯍꯥꯞꯄꯗꯣ ꯍꯥꯎꯇꯕꯅꯦꯕ
ꯍꯥꯎ ꯆꯗꯣ
ꯎꯝ ꯎ ꯑꯩ ꯌꯥꯝ ꯅꯣꯛꯅꯤꯡꯉꯦ ꯇꯥꯕ꯭ꯔꯣ ꯅꯍꯥꯟ ꯉꯔꯥꯡꯗꯣ ꯏꯃꯥꯅ ꯑꯩꯉꯣꯟꯗ ꯁꯥꯎꯋꯦ ꯍꯥꯏꯗꯤ ꯑꯩꯗꯣ ꯐꯣꯟ ꯇꯧꯔꯗꯤ ꯇꯨꯃꯤꯟꯅ ꯂꯩꯕ ꯍꯩꯇꯕꯀꯣ ꯑꯗꯣ ꯃꯄꯥꯟ ꯊꯣꯛ ꯀꯥꯟꯗ ꯏꯃꯥꯗꯣ ꯋꯥꯏ ꯁꯤꯠꯂꯒ ꯂꯩꯑꯦꯕ ꯑꯗꯨ ꯑꯩꯈꯣꯏ ꯃꯅꯥꯛ ꯇ ꯁꯧꯒ꯭ꯔꯤ ꯄꯥꯝꯕꯤ ꯑꯃ ꯂꯩꯌꯦꯕꯀꯣ ꯑꯗꯣ ꯑꯩꯗꯣ ꯐꯣꯟ ꯇꯧꯔꯒ ꯑꯗꯨꯝ ꯀꯩꯅꯣ ꯃꯅꯥꯗꯣ ꯑꯗꯨꯝ ꯊꯥꯗꯣꯛꯄꯀꯣ ꯑꯗꯨꯒꯤ ꯏꯃꯥꯗꯣ ꯑꯗꯨꯝ ꯁꯥꯥꯎꯔꯒ ꯍꯜꯂꯑꯦꯕ ꯐꯣꯟ ꯇꯧꯔꯗꯤ ꯇꯨꯃꯤꯟꯅ ꯇꯧꯕ ꯌꯥꯗ꯭ꯔꯣ ꯁꯧꯒ꯭ꯔꯤ ꯄꯥꯝꯕꯤꯁꯦ ꯋꯥꯅ ꯊꯥꯕꯤꯕꯅꯤꯅꯦ ꯍꯥꯏꯕꯀꯣ ꯑꯗꯣ ꯍꯣꯔꯦꯟ ꯑꯩ ꯐꯣꯇꯣ ꯊꯥꯔꯛꯀꯦꯀꯣ ꯌꯥꯝ ꯅꯣꯡꯅꯩ ꯑꯗꯨꯒ ꯀꯞ ꯁꯨꯀꯣ ꯐꯃꯨꯡꯗ ꯇꯨꯝꯃꯗꯤꯅꯦ ꯑꯩꯒꯤ ꯀ꯭ꯂꯤꯞꯇꯣ ꯑꯃꯨꯛ ꯁꯥꯟꯅꯕ ꯍꯧꯔꯅꯤ ꯑꯩ
ꯑꯥ
ꯇꯥꯛ ꯇꯣꯛ ꯇꯥꯛ ꯇꯧꯔꯒꯀꯣ ꯅꯣꯡꯅꯤꯡꯅꯦ ꯉꯔꯥꯡꯁꯨ ꯏꯅꯥꯎꯅꯨꯄꯥꯒꯤ ꯐꯃꯨꯡꯗ ꯍꯦꯞꯄꯒ ꯋꯥꯔꯤ ꯁꯥꯟꯅꯕꯗ ꯃꯥꯒꯤ ꯀꯥꯡꯈꯟꯗꯣ ꯑꯩꯅ ꯁꯨꯃꯥꯏ ꯑꯣꯜꯂ ꯑꯣꯜꯂꯒ ꯁꯥꯟꯅꯕ ꯑꯗꯨꯒꯤ ꯅꯣꯡꯅꯤꯡꯉꯦ ꯑꯩꯕꯨꯣ
ꯏꯗꯤ ꯑꯗꯨ ꯍꯔꯤ ꯑ ꯍꯔꯤ ꯇꯅꯦ ꯆꯗ ꯑꯗꯨ꯭ꯔꯒ ꯁꯧꯒꯔꯤꯒꯤ ꯄꯥꯝꯕꯤ ꯂꯣꯏꯅ ꯍꯦꯛꯛꯇꯛꯈ꯭ꯔꯦ ꯍꯥꯏꯕꯗꯣ
ꯌꯥ ꯅ ꯑꯣꯦ ꯈꯪꯗꯦ ꯑꯩꯕꯨꯁꯨ ꯌꯥꯝ ꯐꯥꯒꯤ ꯇꯧꯕꯅꯦ ꯏꯃꯥꯈꯣꯏꯅ ꯏꯅꯥꯎꯅꯨꯄꯥꯈꯣꯏꯅ ꯅꯪ ꯑꯗꯨꯃꯥꯏꯅ ꯐꯣꯟ ꯇꯧꯔꯒ ꯑꯗꯨꯃꯥꯏꯅ ꯇꯧꯗ ꯑꯣꯏꯔꯗꯤ ꯊꯕꯛ ꯇꯧꯔꯒ ꯐꯣꯟ ꯇꯧꯋ ꯍꯥꯏꯕꯅꯤ
ꯑꯗꯨꯅ ꯐꯒꯅꯤ ꯃꯄꯥꯟꯗ ꯎꯝ ꯅꯥꯄꯤꯒꯨꯝꯕ ꯌꯥꯝ ꯍꯧ ꯣ ꯑꯗꯨꯗ ꯊꯣꯛꯑꯒ ꯃꯔꯤ ꯅꯥꯄꯤꯗ ꯂꯣꯏ ꯂꯧꯊꯣꯛꯄꯤꯕ
ꯎꯝ ꯅꯣꯡ ꯑꯃꯨꯛ ꯇꯥꯔꯦ
ꯑꯣ ꯍꯣꯅꯅꯨꯡꯥꯏꯗꯅꯖꯤꯦ
ꯅꯣꯡ ꯇꯥꯔꯁꯨ ꯀꯩꯅꯣ ꯐꯖꯅ ꯇꯥꯗꯦꯕ ꯈꯤꯇꯪ ꯈꯤꯇꯪ ꯇꯥꯔꯒꯀꯣ
ꯎꯝ ꯑꯗꯨꯁꯨ ꯑꯣꯏꯅꯤ ꯍꯥꯏꯅ ꯎꯝ ꯀꯕꯥ ꯑꯃ ꯇꯥꯕꯗꯣ ꯋꯥꯏꯠ ꯋꯥꯏ ꯇꯥꯕꯗꯣ
ꯑꯣ ꯂꯦꯦꯟ
ꯑꯥꯎ ꯑꯁ ꯑꯗꯨ ꯇꯥꯕ ꯀꯥꯟꯗ ꯂꯣꯏꯔꯦ ꯅꯥ ꯄꯪꯒꯦ ꯇꯧꯋꯦꯀꯣ ꯇꯤꯟ ꯂꯥꯎꯗ꯭ꯔꯣ
ꯅꯪ ꯀꯥꯏꯗ ꯂꯩꯒꯦ ꯑꯗꯣ ꯌꯨꯝ
ꯌꯨꯝꯗ ꯂꯩꯌꯦ ꯌꯥꯝ ꯌꯥꯝ ꯀꯟꯅ ꯇꯥꯕꯗꯣ ꯂꯦꯟ ꯇꯥꯕꯗꯣ
ꯌꯨꯝꯗ ꯂꯩꯕ꯭ꯔꯅꯤꯅ
ꯑꯗꯨ ꯅꯨꯃꯤꯠꯇꯨ ꯂꯥꯛꯄꯅꯦꯕ ꯑꯩ ꯌꯨꯝꯗ ꯍꯣꯏ ꯍꯣꯏ ꯌꯨꯝꯗ ꯂꯥꯛꯄꯅꯦꯕ ꯑꯗꯨꯗ ꯁꯃꯥꯏꯅ ꯇꯧꯕꯅꯦꯕ
ꯑꯁ ꯑꯩꯈꯣꯏꯗꯤ ꯎꯝ ꯅꯣꯡꯃꯥꯏꯖꯤꯡ ꯅꯨꯃꯤꯠꯇ ꯁꯦꯁꯟ ꯂꯩꯌꯦꯗꯅ ꯃꯌꯥꯝ ꯄꯨꯟꯕ ꯅꯨꯃꯤꯠꯇꯣ ꯑꯗꯨ ꯅꯨꯃꯤꯠꯇꯣ ꯂꯩꯕꯅꯦꯕ ꯅꯨꯡꯊꯤꯜ ꯄꯨꯡ ꯀꯌꯥ ꯇꯥꯔꯕ꯭ꯔꯥ ꯈꯪꯗꯦ ꯑꯗꯨꯗ ꯂꯩꯕ ꯃꯇꯝꯗ ꯌꯥꯝ ꯃꯝꯃꯒꯀꯣ ꯉꯁꯤꯗꯤ ꯑꯁ ꯀꯔꯤ ꯉꯁꯤꯒꯤꯁꯦ ꯇꯣꯡꯉꯥꯂꯦꯍꯦ ꯅꯨꯃꯤꯠꯁꯦ ꯍꯥꯏꯅꯅꯦ ꯂꯩꯕꯅꯦꯕ ꯑꯗꯣ ꯉꯥꯏꯍꯥꯛ ꯂꯩꯔꯒ ꯅꯣꯡ ꯇꯥꯗꯕꯤꯗ ꯂꯦꯟꯗꯣ ꯌꯥꯝ ꯆꯥꯎ ꯆꯥꯎꯔꯒꯀꯣ ꯇꯥꯔꯛꯄ ꯋꯥꯅꯤꯗꯁ
ꯁꯣꯛꯈꯤꯕ ꯅꯠꯇ꯭ꯔꯣ ꯌꯥꯝ
ꯌꯥꯝ ꯁꯣꯛꯑꯦ ꯍꯣꯏ ꯑꯩꯈꯣꯏꯗꯤ ꯎꯄꯥꯏ ꯂꯩꯇꯕꯅꯤꯅ ꯀꯞꯄꯦ ꯀꯥꯞꯄꯒ ꯑꯗꯨꯝ ꯂꯩꯔꯕꯝꯅꯦꯕ ꯅꯣꯡꯇꯥ ꯍꯧꯖꯤꯛꯇꯤ ꯅꯣꯡ ꯁꯦ ꯇꯥꯕ ꯂꯣꯏꯔꯦ ꯍꯥꯏꯕ ꯀꯥꯟꯗ ꯌꯨꯝꯗ ꯆꯦꯜꯂꯛꯄ ꯀꯥꯟꯗꯗꯤ ꯑꯁ ꯂꯣꯏꯔꯦ ꯦ ꯏꯃꯥꯗꯣ ꯌꯥꯝꯗꯧꯅꯤꯡꯕꯅꯦ ꯖꯝꯕꯣꯒꯤ ꯃꯈꯨꯝꯗꯣ ꯑꯩꯅ ꯏꯃꯥ ꯏꯃꯥ ꯍꯥꯏ ꯂꯥꯎꯔꯀꯥꯟꯗ ꯖꯝꯕꯣꯒꯤ ꯃꯈꯨꯝꯗ ꯈꯨꯝꯃꯒ ꯂꯥꯛꯄ ꯊꯣꯛꯂꯛꯄ ꯋꯥꯅꯤꯗ
ꯌꯥꯝ ꯅꯣꯡꯅꯤꯡ ꯅꯣꯛꯁꯨ ꯅꯣꯡꯅꯤꯡꯉꯦ ꯀꯥꯞꯁꯨ ꯀꯥꯞꯅꯤꯡꯉꯦ ꯑꯗꯨ ꯅꯨꯃꯤꯠꯇ
ꯑ ꯑꯗꯤ ꯀꯣꯝ ꯀ ꯇꯥꯕ ꯁꯔꯨ ꯑꯗꯨꯖ ꯣꯝꯝꯕ ꯊ ꯇꯥꯕ ꯅ
ꯎꯝ ꯑꯗꯨꯅꯦ ꯏꯅꯥꯎ ꯑꯗꯨ ꯅꯨꯃꯤꯠꯇꯣ ꯏꯅꯥꯎ ꯅꯨꯄꯥꯈꯣꯏꯁꯨ ꯇꯔꯕꯨꯖꯇꯣ ꯆꯥꯕ ꯆꯠꯂꯦ ꯍꯥꯏꯌꯦꯕ ꯑꯗꯨ ꯅꯨꯃꯤꯠꯇꯣ ꯂꯧꯕꯨꯛꯇ ꯂꯩꯕꯅꯦ ꯍꯥꯏꯌꯦꯕ ꯑꯗꯣ ꯂꯧꯕꯨꯛꯇ ꯂꯩꯕ ꯀꯥꯟꯗ ꯂꯦꯟꯗꯣ ꯇꯥꯕ ꯍꯧꯔꯦ ꯍꯥꯏꯌꯦ ꯑꯗꯣ ꯇꯥꯕ ꯍꯧꯕ ꯃꯇꯝꯗ ꯃꯣꯏꯗꯤ ꯆꯦꯂꯦ ꯍꯥꯏꯌꯦꯦ ꯆꯦꯟꯕ ꯀꯥꯟꯗ ꯂꯧꯕꯨꯛꯇ ꯌꯨꯝ ꯑꯃ ꯃꯆꯥ ꯑꯃ ꯂꯩꯗꯅ ꯑꯩꯈꯣꯏ ꯀꯨꯟꯒꯤ ꯎꯝ ꯑꯗꯨ ꯌꯨꯝꯗ ꯂꯥꯛꯄ ꯀꯥꯟꯗ ꯃꯣꯏꯁꯨ ꯀꯩꯅꯣ ꯖꯤꯡꯒꯔꯗꯣ ꯐꯠꯇꯕꯅꯤꯅꯀꯣ ꯂꯣꯏ ꯍꯣꯔꯒ ꯂꯩꯌꯦꯦꯕ ꯆꯥꯛ ꯆꯥꯕꯗ ꯇꯦꯕꯜ ꯂꯩꯕꯗꯣ ꯑꯗꯨꯒꯨꯝꯕ ꯊꯥꯡꯒꯜꯂꯒ ꯐꯝꯃꯒ ꯂꯩꯔꯦ ꯍꯥꯏꯌꯦꯦ ꯃꯣꯏꯗꯤ ꯍꯣꯏ ꯅꯣꯏꯅꯤꯡꯦ ꯎꯝ ꯃꯣꯔꯥꯒꯨꯝꯕ ꯊꯥꯡꯒꯠꯂꯒꯀꯣ ꯑꯗꯨꯝ ꯐꯝꯃꯦ ꯑꯗꯨꯝ ꯅꯣꯡꯅꯤꯡꯕꯅꯤ
ꯅꯪ ꯍꯧꯖꯤꯛꯀꯤꯗ ꯅꯣꯏꯅꯤꯡꯉꯦ ꯍꯥꯏꯕꯒꯨꯝ ꯇꯧꯋꯤ ꯃꯤ ꯍꯥꯏꯕꯗꯣ ꯅ ꯌꯥꯗ꯭ꯔꯦ ꯑꯩꯁꯨꯗꯤ ꯉꯁꯤꯗꯤ ꯄꯥꯈꯪ ꯃꯌꯥꯝꯕꯨ ꯋꯥꯔꯤ ꯁꯥꯔꯛꯑꯣ ꯍꯥꯏꯕ ꯇꯥꯔꯦ
ꯑꯣ ꯍꯥꯏꯌꯣ ꯑꯩꯈꯣꯏꯗꯤ ꯎꯝ ꯂꯩꯇ꯭ꯔꯕꯅꯤꯅ ꯑꯗꯨꯝ ꯋꯥꯔꯤ ꯁꯥꯟꯅꯕꯁꯨ ꯅꯨꯡꯉꯥꯏ
ꯑꯗꯨꯗꯅꯦ ꯑꯗꯨ ꯋꯥꯔꯤ ꯁꯥꯟꯅꯕ ꯅꯨꯄꯥ ꯈꯔ ꯋꯥꯏ ꯌꯥꯝ ꯃꯥꯡꯕꯒ ꯂꯩꯌꯦꯕ ꯑꯗꯨꯒ ꯌꯥꯝ ꯁꯥꯎꯅꯤꯡꯉꯦꯕ
ꯃꯇꯝꯗ ꯅꯪꯅ ꯂꯣꯏ ꯉꯥꯡꯒꯗꯕꯅꯦ
ꯍ ꯑꯩꯗꯤ ꯉꯥꯡꯃꯟꯗꯅ ꯍꯣ ꯆꯤꯟ ꯋꯥꯔꯦ
ꯑꯃ ꯇꯝꯕꯤꯔꯅꯨ ꯃꯥꯒꯤꯗꯣ ꯑꯗꯨꯝ ꯉꯥꯡꯒꯗꯕꯅꯤ ꯂꯣꯏꯗ꯭ꯔꯤꯕ ꯎꯝ ꯎꯝ
ꯑꯦ ꯋꯥꯏꯑꯦꯕ ꯑꯩ ꯉꯥꯛꯇ ꯉꯥꯡꯕꯅꯤꯅ
ꯑ
ꯍꯥꯏ ꯁꯥꯕꯅꯤꯅ ꯍꯧꯖꯤꯛꯀꯥꯟꯁꯦ ꯏꯔꯨꯗꯕ ꯌꯥꯗ꯭ꯔꯦꯅꯦꯀꯣ ꯅꯨꯡꯇꯤꯒꯤꯅꯤ
ꯑꯗꯨꯗꯤꯀꯣ ꯅꯨꯡꯇꯤꯒꯤ ꯏꯔꯨꯕꯗꯣ ꯇꯜꯂꯦ ꯍꯥꯏꯕꯗꯤ ꯐꯤ ꯁꯨꯕꯗꯣ ꯇꯜꯂꯦꯕ
ꯑꯣ
ꯏꯔꯨꯕ ꯈꯨꯗꯤꯡꯒꯤ ꯐꯤ ꯁꯨꯕꯗꯣ ꯇꯥꯟꯕ ꯑꯩꯗꯤ
ꯇꯋ ꯇꯧ ꯑꯩꯁꯨ ꯑ ꯌꯥꯝ ꯇ ꯃꯅꯦ ꯆꯜꯂꯁꯨ ꯁꯥꯕꯅꯤꯅ ꯎꯄꯥ ꯂꯩꯇꯦꯅꯦ
ꯑꯗꯨꯅꯦ ꯊꯥꯏꯅꯗꯤ ꯏꯔꯨꯕ ꯃꯇꯝꯒ ꯅꯨꯃꯤꯠꯀ ꯊꯝꯕꯅꯦ ꯉꯁꯤ ꯂꯨꯔꯗꯤ ꯅꯨꯃꯤꯠ ꯑꯅꯤ ꯑꯃꯨꯛ ꯀꯥꯜꯂꯒ ꯑꯃꯨꯛ ꯏꯔꯨꯒꯅꯤ ꯍꯥꯏꯕ ꯀꯨꯝꯕ ꯀꯣ
ꯎꯝꯃꯗ ꯍꯗꯤꯒ ꯌꯥꯝ ꯐꯥꯏꯗ ꯦ ꯇꯨꯝꯃꯝꯗꯑ ꯇꯗꯣ ꯇꯃꯒꯥꯟꯗ ꯏꯔꯗꯗꯤꯒꯗ ꯑꯗꯦꯗꯥꯅꯤ ꯈꯨꯟꯗ ꯂꯩꯅꯤꯡꯈ꯭ꯔꯦꯗ ꯑꯩꯁꯨ ꯈꯨꯟꯗ ꯂꯩꯔ ꯁꯤꯔ ꯐꯪꯒꯦꯗ
ꯎꯝ
ꯅꯨꯡ ꯋꯥꯏꯑꯦꯕ ꯇꯥꯕ꯭ꯔꯣ
ꯇꯌꯦ
ꯑꯦ ꯃꯪꯒꯅꯨ ꯀꯣ ꯀ ꯂꯥꯛꯀꯅꯤ ꯅꯣꯡ ꯅꯣꯡ ꯃꯥꯡꯕꯗ ꯅꯪ ꯃꯪꯃꯩ ꯌꯥꯎꯒꯔꯒꯣ ꯗꯦꯔ ꯑꯦꯇꯥꯑꯌꯦ ꯑꯁ ꯑꯩꯈꯣꯏꯒꯤ ꯂꯩꯁꯥꯕꯤ ꯑꯃꯗꯣ ꯑꯁ ꯑꯃꯨꯕꯤꯒꯤ ꯃꯅꯥꯎꯅꯨꯄꯤꯗꯣ ꯑꯗꯨꯁꯨ ꯌꯥꯎꯔꯅꯤꯅꯦ ꯑꯃꯨꯛꯀ
ꯑꯣ ꯈꯪꯗꯦ ꯑꯗꯨꯁꯨ ꯃꯅꯥꯗꯣ ꯎꯕꯒ ꯍꯦꯛ ꯌꯥꯎꯅꯤꯡꯕ ꯖꯥꯠꯅꯤ ꯑꯩꯁꯦ
ꯑꯗꯨꯅꯦ ꯑꯗꯨꯅꯦ ꯍꯥꯏꯗꯤ ꯐ꯭ꯔꯤꯗ ꯂꯩꯕꯒꯀꯣ ꯑꯗꯨꯝ ꯐ꯭ꯔꯤ ꯂꯩꯕ ꯃꯇꯝꯗ ꯋꯥꯔꯤ ꯁꯥꯔ ꯐꯪꯕꯗꯨꯕꯨ ꯐ꯭ꯔꯤꯅꯤꯅ ꯌꯥꯝ ꯋꯥꯕ ꯌꯥꯝ ꯋꯥꯕ ꯊꯕꯛꯁꯨ ꯅꯠꯇ꯭ꯔꯒ ꯑꯩꯁꯨ ꯀꯩꯅꯣꯗꯤ ꯈꯪꯕꯅꯦꯕ ꯑꯩꯁꯨ ꯈꯪꯗꯦꯕ ꯑꯃ ꯑꯩꯈꯣꯏ ꯈꯨꯟꯒꯤ ꯑꯃꯨꯕꯗꯣ ꯐꯪꯉꯦꯅ ꯑꯃꯨꯕ ꯗꯣ ꯅꯣꯏ ꯃꯊꯁꯤꯗꯣ ꯑ ꯃꯥꯅ ꯀꯩꯅꯣ ꯊꯥꯒꯠꯄꯗ ꯈꯪꯕꯅꯦꯕ ꯋꯥꯆꯞꯇ ꯑꯗꯨꯗꯒꯤ ꯑꯩꯉꯣꯟꯗꯁꯨ ꯍꯥꯏꯔꯛꯑꯣ ꯍꯥꯏꯔꯒ ꯑꯗꯨꯝ ꯃꯥꯅ ꯇꯥꯛꯄꯤꯕ ꯅꯪꯗꯤ ꯀꯅꯥꯗꯒꯤ ꯈꯪꯕ꯭ꯔꯥ
ꯏꯅꯥꯎꯄꯥ
ꯑꯦ ꯍꯟꯗ ꯏꯅꯥꯎ ꯅꯨꯄꯥꯁꯨ ꯋꯥꯔꯤꯗꯤ ꯐꯖꯅ ꯉꯔꯥꯡ ꯁꯥꯟꯅꯩꯑꯕ
ꯑꯣ ꯃꯥꯁꯨ ꯍꯥꯏꯔꯕꯅꯦ ꯑꯁ ꯑꯩꯗꯤ ꯉꯝꯗ꯭ꯔꯦꯅ ꯍꯥꯏꯕꯅꯦ ꯃꯥꯁꯨ
ꯑꯩꯒꯁꯨ ꯋꯥꯔꯤ ꯁꯥꯟꯅꯩ ꯋꯥꯔꯦ ꯍꯥꯏꯌꯦ ꯃꯥꯁꯨ ꯋꯥꯔꯤ ꯁꯥꯃꯟꯗꯅ
ꯎꯝ ꯋꯥ ꯉꯥꯡꯕꯁꯦ ꯋꯥ ꯌꯥꯝ ꯉꯥꯡꯕꯁꯦ ꯌꯥꯝ ꯋꯥꯕꯅꯦ
ꯑꯩꯍꯥꯛ ꯀꯪꯈ꯭ꯔꯦ ꯑꯩꯗꯤ ꯀꯔꯤꯔꯣ
ꯑꯗꯨꯅꯦ ꯋꯥ ꯌꯥꯝ ꯉꯥꯡꯕꯁꯦ ꯀꯩꯅꯣ ꯍꯛꯆꯥꯡ ꯌꯥꯝ ꯁꯣꯛ ꯥꯛꯄꯅꯦꯕ ꯑꯩꯈꯣꯏꯁꯨ ꯈꯪꯉꯦꯕ ꯑꯗꯨꯝ ꯑꯉꯥꯡꯁꯤꯡꯒꯤ ꯂꯥꯏꯔꯤꯛ ꯇꯥꯛꯄ ꯃꯇꯝꯗꯀꯣ ꯅꯨꯃꯤꯠ ꯆꯨꯞꯄ ꯑꯗꯨꯝ ꯂꯥꯎꯔꯒ ꯇꯧꯕꯗꯣ ꯌꯨꯝ ꯂꯥꯛꯄ ꯀꯥꯟꯗ ꯌꯥꯝ ꯋꯥꯏꯑꯦꯕ
ꯑꯗꯨꯅꯦ ꯑꯩꯁꯨ ꯈꯨꯝꯕ꯭ꯔꯥ ꯍꯟꯗꯛ ꯃꯔꯛ ꯀꯪꯈ꯭ꯔꯦ ꯍꯥꯏꯌꯦ ꯑꯩꯉꯣꯟꯗ ꯑꯩꯒꯤ ꯃꯥꯏꯒꯨꯝꯕ ꯑꯩꯒꯤ ꯏꯁꯥꯗꯣ
ꯎꯝ ꯀꯪꯕꯅ ꯐꯩꯗ ꯅꯠꯇ꯭ꯔꯣ
ꯐꯩꯌꯦꯦ ꯀꯪꯕ ꯍꯧꯔꯦꯅ ꯍꯥꯏꯌꯦꯦ ꯑꯁ ꯑꯩ ꯍꯔꯥꯎꯕꯗꯨꯕꯨ ꯍꯥꯏꯗꯤ ꯑꯩꯈꯣꯏꯅ ꯋꯥꯔꯤ ꯁꯥꯕꯁꯦ ꯆꯤꯟꯗꯣ ꯌꯥꯝ ꯂꯦꯡꯕꯅꯤꯅ ꯀꯪꯕꯅꯦꯕ ꯋꯥ ꯌꯥꯝ ꯉꯥꯡꯍꯟꯕ ꯀꯪꯉꯦ ꯍꯥꯏꯕꯗꯨꯅꯦꯕ
ꯍꯨꯏꯐꯥꯎ ꯑꯗꯨꯃꯥꯏꯅ ꯍꯥꯏꯔꯤꯗꯨꯗꯤ ꯍꯨꯏ ꯌꯥꯝ ꯈꯣꯡꯕ ꯍꯨꯏꯗꯣ ꯀꯪꯕꯅꯦ ꯍꯥꯏꯗꯣ ꯃꯥꯒꯤ ꯎꯝ ꯀꯩꯅꯣ ꯏꯟꯁꯥꯡ ꯐꯥꯎ ꯍꯥꯎꯗꯕꯅꯦ ꯍꯥꯏꯌꯦꯦ ꯋꯥ ꯉꯥꯡꯒꯟꯕ ꯈꯣꯡꯒꯟꯕ ꯍꯨꯏꯗꯣ ꯎꯝ ꯑꯗꯨꯃꯥꯏꯅ ꯇꯧ ꯑꯩꯈꯣꯏꯁꯨ ꯑꯗꯨꯃꯥꯏꯅ ꯇꯧꯔꯝꯗꯤ ꯂꯣꯏꯔ
ꯎ ꯑꯩꯈꯣꯏꯅ ꯋꯥꯏꯔ ꯑꯃ ꯉꯥꯡꯒꯟꯕꯁꯤꯅ ꯀꯪꯕ ꯆꯥꯛ ꯆꯥꯔꯁꯨ ꯑꯩ ꯍꯧꯖꯤꯛꯀꯥꯟ ꯀꯪꯗꯤ ꯀꯪꯈ꯭ꯔꯦ ꯊꯕꯛꯁꯨ ꯋꯥꯏꯑꯦꯕꯀꯣ ꯑꯩꯗꯣ ꯍꯟꯗꯛꯅ ꯍꯦꯟꯅ ꯋꯥꯕ
ꯈꯔ ꯀꯥꯡꯪꯕꯅ ꯐꯕꯅꯦꯗ ꯅꯣꯏꯕꯁꯦ ꯌꯥꯝ ꯋꯥꯕꯅꯦ ꯅꯣꯏꯕꯁꯦ ꯂꯥꯏꯅꯥꯁꯨ ꯌꯥꯝꯕꯅꯦꯕꯀꯣ ꯉꯥꯏ ꯇꯑꯣ
ꯅꯣꯏꯕꯅꯤꯅꯅꯦ ꯄ꯭ꯔꯣꯕ꯭ꯂꯦꯝ ꯌꯥꯝ ꯂꯩꯌꯦꯕ ꯈꯪꯕ꯭ꯔꯥ
ꯎꯝ ꯑꯩꯁꯨꯅꯦ ꯑꯗꯨꯃꯥꯏꯅ ꯇꯧꯋꯦ ꯀꯪꯕ ꯀꯥꯟꯗꯗꯤ ꯀꯔꯤꯁꯨ ꯏꯁꯥꯗ ꯄꯣꯕ꯭ꯂꯂꯦꯝꯝꯥꯏꯇꯦ ꯂꯩꯇꯦꯕꯀꯣ ꯅꯣꯏꯔꯛꯄ ꯀꯥꯟꯗꯗꯤ ꯑꯁ ꯀꯩꯅꯣ ꯇꯧꯋꯦꯕ ꯑꯩꯈꯣꯏ ꯅꯨꯄꯤꯒꯤꯀꯣ
ꯎꯝ ꯑꯗꯨꯅꯦ ꯑꯗꯨꯗꯣ ꯂꯥꯛꯇꯦꯕ ꯉꯪꯁꯨ ꯇꯧꯕ꯭ꯔꯣ
ꯇꯧꯋꯦ
ꯎ ꯑꯩꯗꯤ ꯏꯊꯟꯇꯔ ꯍꯥꯏꯔꯣ ꯑꯩꯁꯨ
ꯅꯍꯥꯟꯋꯥꯏ ꯑ ꯊꯥ ꯑꯅꯤ ꯅꯠꯇꯦ ꯑꯩꯗꯤ ꯊꯥ ꯃꯔꯤꯅꯦ ꯊꯥꯃꯔꯤ ꯂꯒ ꯇꯕꯗꯣ ꯑꯩꯗꯤ ꯑꯁ ꯍꯟꯗꯛꯇꯤ ꯂꯥꯛꯇ꯭ꯔꯗꯤ ꯑꯩ ꯂꯥꯏꯌꯦꯡꯕ ꯆꯠꯂꯒꯦꯅ ꯇꯧꯕꯅꯦꯕꯀꯣ ꯑꯗꯨ ꯍꯥꯏꯔꯒ ꯊꯥ ꯑꯗꯨꯝ ꯂꯥꯛ ꯈ꯭ꯔꯦ ꯑꯗꯨꯗꯒꯤꯗꯤ ꯊꯥ ꯑꯍꯨꯝꯒꯨꯝꯕ ꯃꯔꯤꯒꯨꯝꯕ ꯑꯗꯨꯝ ꯂꯥꯛꯈ꯭ꯔꯕꯅꯦ ꯑꯗꯣ ꯉꯁꯤ ꯊꯥꯁꯤꯀꯣ ꯂꯥꯛꯇꯕ ꯂꯥꯛꯅꯤꯡꯉꯥꯏꯗꯤ ꯇꯧꯔꯒ ꯂꯥꯛꯇꯕꯗꯣ ꯑꯗꯨꯃꯥꯏꯅ ꯇꯧꯋꯦꯕ ꯑꯩꯒꯤ ꯈꯪꯗꯦ ꯍꯛꯆꯥꯡꯁꯦ ꯀꯃꯥꯏꯅ ꯇꯧꯕ꯭ꯔꯀꯥꯟꯗ ꯑꯍꯟ ꯑꯣꯏꯔꯛꯄꯒꯤꯔ ꯅꯠꯇ꯭ꯔꯒ ꯒ꯭ꯌꯥꯟ ꯇꯥꯗꯦ ꯅꯣꯏꯈꯠꯂꯛꯄꯒꯤꯔꯁꯨ ꯈꯪꯗꯦ
ꯅꯣꯏꯕꯒꯤꯅꯦ ꯅꯣꯏꯕꯒꯤ ꯑꯩꯁꯨ
ꯚꯕꯔ ꯌꯥꯝꯝ
ꯑꯗꯨꯅꯦ ꯑꯩꯁꯨ ꯀꯃꯥꯏꯅ ꯄ꯭ꯔꯣꯕ꯭ꯂꯦꯝ ꯂꯩꯕꯤꯒꯦ ꯈꯪꯕ꯭ꯔꯥ ꯗꯣꯛꯇꯔ ꯌꯦꯡꯁꯤꯔꯅ ꯇꯧꯕꯅꯦꯕ ꯑꯗꯨꯒ ꯃ ꯂꯥꯛꯈ꯭ꯔꯕꯀꯣ ꯊꯥ ꯑꯅꯤ ꯃꯇꯨꯡꯗ ꯑꯗꯨꯒꯤ ꯑꯗꯨꯝ ꯌꯦꯡꯗ꯭ꯔꯦ ꯑꯁ ꯋꯥꯈꯜ ꯅꯨꯡꯉꯥꯏꯇꯕꯗ ꯭ꯂ ꯀꯆꯨ ꯊꯣꯛꯦ
ꯀꯨꯆꯨꯁꯨ ꯊꯣꯛꯇꯦ ꯑꯗꯨꯒ ꯑꯩꯈꯣꯏ ꯃꯥꯏꯗ ꯃꯇꯨꯝ ꯃꯇꯨꯝ ꯊꯣꯛꯄꯁꯨ ꯇꯧꯕꯅꯦ
ꯑꯗꯨꯅꯦ ꯑꯗꯨꯃꯥꯏꯅ ꯌꯥꯝ ꯇꯧꯔꯒ ꯑꯩꯅꯀꯣ ꯑꯁ ꯅꯨꯡꯉꯥꯏꯇꯕꯁꯦꯀꯣ ꯑꯩꯗꯤ ꯏꯊꯟ ꯇꯔꯣ ꯈꯟꯗꯅꯦ ꯅꯣꯏ
ꯑꯁ ꯇꯧꯋꯦ ꯑꯩꯁꯨ ꯍꯥꯟꯅꯗꯤ ꯏꯊꯟ ꯇꯔꯥꯅ ꯈꯟꯕꯅꯦꯕꯀꯣ ꯀꯣ ꯑꯩꯈꯣꯏ ꯏꯆꯦ ꯏꯁꯩ ꯁꯛꯄꯤꯗꯣ
ꯑ ꯃꯥꯁꯨ ꯇꯧꯕ꯭ꯔꯣ
ꯃꯥꯁꯨ ꯇꯧꯋꯦ ꯑꯩꯁꯨ ꯊꯥ ꯑꯍꯨꯝ ꯃꯔꯤ ꯊꯥꯏꯅ ꯑꯗꯨꯝ ꯇꯧꯋꯦ ꯑꯗꯨꯒ ꯃꯥꯗꯤ ꯌꯦꯡꯕ ꯆꯠꯂꯦ ꯊꯌꯦ ꯌꯦꯡꯕ ꯆꯠꯄ ꯃꯇꯝꯗ ꯀꯩꯅꯣ ꯃꯥꯒꯤ ꯃꯄꯣꯛꯇ ꯀꯔꯤ ꯀꯔꯤꯅꯣ ꯑꯗꯨꯝ ꯊꯝꯃꯒ ꯎ ꯁꯤꯅꯦꯃꯥ ꯌꯦꯡꯕꯗꯧꯅ ꯌꯦꯡꯕꯗꯣ ꯑꯗꯨꯃꯥꯏꯅ ꯌꯦꯡ ꯥꯏꯗꯤ ꯇꯧꯔꯒ ꯂꯩꯌꯦ ꯍꯥꯏꯌꯦ ꯣ ꯑꯁꯤꯍꯤꯗꯥꯛ ꯆꯥꯔꯒ ꯑꯗꯨꯝ ꯃꯊꯟꯇ ꯂꯥꯛꯈꯤꯅꯤ ꯑꯩꯈꯣꯏ ꯏꯁꯥꯗ ꯀꯔꯤꯅꯣ ꯆꯦꯟ ꯑꯍꯣꯡꯕ ꯂꯩꯕꯒꯤꯅꯦ